ꯍꯧꯒꯤꯕꯒꯤ ꯍꯥꯟꯅ ꯀꯃꯥꯏꯅ ꯇꯧꯔꯒ ꯍꯧꯔꯤꯅꯣ ꯍꯥꯏꯔꯛꯑꯣꯅꯦ
ꯍꯧꯖꯤꯛꯀꯤ ꯑꯦꯁ ꯇꯣ ꯀꯥꯟꯕ ꯂꯥꯛꯄꯗꯣ ꯑꯗꯨꯗꯥ ꯄꯥꯏꯔꯠ ꯀꯥꯡꯕꯨ ꯁꯤꯅꯥ ꯇꯨꯃꯤꯟꯅ ꯀꯟꯒꯦ ꯇꯧꯕ ꯌꯥꯗꯕ ꯄꯥꯏꯔꯠ ꯃꯌꯥꯝ ꯁꯦ ꯃꯣꯏ ꯎꯝꯖꯤꯟꯂꯕ
ꯑ
ꯀꯥꯡꯕꯨ ꯃꯌꯥꯝ
ꯑꯃꯨꯛꯀꯥ ꯇꯥꯗꯤꯌꯦ ꯀꯩꯅꯣ ꯁꯤꯁꯦ ꯃꯈꯣꯜꯖꯦ
ꯒꯔꯦꯠ ꯋꯥꯔ ꯑꯥꯅ ꯋꯥꯟ ꯇꯨꯒꯤ
ꯑꯣꯀꯦ ꯑꯗꯨꯗꯤ ꯅꯠꯇꯤꯌꯦ ꯑꯗꯨ ꯑꯗꯨꯒꯤ ꯑꯦꯁ ꯇꯥꯒꯤꯔꯣꯕ ꯋꯥꯔ ꯇꯣꯛꯈ꯭ꯔꯤꯁꯦ
ꯎꯝ ꯑꯍꯥꯟꯕ ꯋꯥꯔꯗꯣ ꯑꯣꯟꯕꯩ
ꯑꯦ ꯑꯗꯨꯗꯤ ꯋꯥꯔ ꯑꯗꯨꯗꯤ ꯑꯦꯁ ꯅꯥꯅꯤ ꯑꯗꯨꯗꯤ ꯑꯦꯁ ꯇꯣ ꯋꯥꯔ ꯃꯥꯃꯥꯡꯗꯨꯗ ꯋꯥꯔ ꯅꯝꯕꯔ ꯋꯥꯟꯗꯨꯗꯥ ꯁꯤꯔꯤꯕ
ꯎꯝ
ꯀꯥꯔꯤꯅꯣꯅꯦ ꯍꯥꯏꯁꯤꯕꯨ ꯌꯥꯝ ꯊꯤꯅꯥ ꯀꯨꯏꯅ ꯍꯤꯡꯗꯦꯅ ꯃꯥꯗꯤ ꯑꯗꯨꯗꯤ
ꯎꯝ ꯍꯟꯗꯔꯦꯠ ꯇꯨꯕꯨꯛ ꯇꯪꯅꯦ ꯍꯤꯡꯉꯝꯃꯤꯁꯦ
ꯑꯦ ꯀꯩ ꯈꯜꯂꯤꯕ ꯑꯗꯨꯗꯤ
ꯃꯣꯏ ꯀꯩꯅꯣ ꯑꯌꯤꯕ ꯔꯥꯏꯇꯔꯗꯨꯅ ꯃꯤ ꯃꯁꯛ ꯐꯥꯖꯥ ꯃꯟꯕꯟ ꯌꯥꯝ ꯀꯨꯏꯅ ꯍꯤꯡꯗꯦꯌꯦ
ꯅꯠꯇꯦ ꯂꯨꯐꯤ ꯍꯣꯏꯒꯤ ꯃꯣꯏꯒꯤ ꯁꯤꯄꯇꯨꯕꯨ ꯃꯤ ꯌꯥꯝ ꯌꯥꯝꯗꯥꯗꯥꯏꯅꯦ ꯃꯤ ꯀꯌꯥꯝ ꯌꯥꯝꯒꯦ ꯃꯣꯏꯅ ꯋꯥꯔ ꯊꯣꯛꯄꯒ ꯉꯝꯃꯤꯁꯦ
ꯃꯤ ꯗꯤ ꯌꯥꯝꯗꯦ ꯂꯨꯐꯤ ꯃꯥꯊꯟꯇꯥꯅꯦ ꯃꯣꯏ ꯍꯧꯖꯤꯛ ꯌꯥꯎꯖꯦ ꯑꯗꯨꯒ ꯑꯇꯩꯅ ꯃꯣꯏ ꯄꯥꯏꯔꯠ ꯃꯥꯌꯥꯝꯗꯣ ꯍ꯭ꯋꯥꯠ ꯕ꯭ꯔꯦꯛꯀꯤ ꯄꯥꯏꯔꯠꯅꯦ ꯑꯗꯩꯗꯤ ꯄꯥꯏꯔꯠ ꯑꯇꯣꯞ ꯑꯇꯣꯞꯄꯁꯨ ꯁꯥꯄ꯭ꯔꯣꯠ ꯃꯥꯌꯥꯝꯁꯨ ꯂꯥꯛꯄꯗꯣ ꯑꯗꯨꯒꯤ
ꯁꯥꯄ꯭ꯔꯣꯠ ꯂꯥꯛꯏꯕ
ꯖꯥꯏꯟ ꯑꯃꯅꯦ ꯑꯥꯗꯩ ꯀꯩ ꯀꯩꯅꯦ ꯃꯥꯌꯥꯝ ꯌꯥꯎꯕꯅꯦ
ꯇꯥꯗꯦ ꯇꯥꯗꯦ ꯅꯪ ꯍꯥꯏꯔꯤꯗꯣ ꯇꯥꯗꯦ ꯐꯖꯅ
ꯖꯥꯏꯟꯒ ꯌꯥꯝ ꯌꯥꯎꯕꯅꯦ ꯃꯥꯏ ꯁꯥꯄ꯭ꯔꯣꯠꯇꯔ ꯗꯨꯗ
ꯎꯝ ꯑꯥꯗꯥꯒꯤꯗꯤ
ꯑꯥꯗꯩꯗꯤ ꯋꯥꯔ ꯋꯥꯔꯖꯦ ꯑꯗꯨꯝ ꯊꯧꯔꯥ ꯂꯩꯒꯤꯗꯣꯏꯅꯦꯕ
ꯎꯝ
ꯇꯧꯕ ꯂꯥꯛꯐꯥꯁꯤꯗꯥ ꯍꯧꯖꯤꯛ ꯀꯩꯅꯣꯖꯦ ꯔꯦꯠ ꯃꯤꯖꯤꯅ ꯈꯥꯝꯗꯣꯛꯇꯣꯏꯅꯦꯕ
ꯎꯝ
ꯋꯥꯔꯖꯦ ꯑꯗꯨꯝ ꯊꯧꯔꯥ ꯂꯩꯒꯤꯗꯣꯏꯅꯦꯕ
ꯎꯝ
ꯑꯥꯗꯩ ꯃꯤꯒꯥ ꯃꯥꯌꯥꯝ ꯁꯣꯛꯑꯥꯅꯤ ꯍ꯭ꯋꯥꯠ ꯕ꯭ꯔꯦꯛ ꯀꯩꯅꯣ ꯍ꯭ꯋꯥꯠ ꯕ꯭ꯔꯦꯛꯁꯨ ꯁꯤꯔꯦ ꯑꯦꯁꯁꯨ ꯁꯤꯔꯦ ꯑꯥꯗꯩ ꯃꯣꯏ ꯄꯥꯏꯔꯠ ꯃꯥꯌꯥꯝꯁꯨ ꯁꯤꯔꯦ ꯅꯦꯕꯤ ꯃꯥꯌꯥꯝꯁꯨ ꯁꯤꯔꯦ ꯑꯥꯗꯒꯤ ꯂꯥꯛꯑꯥꯒ ꯅꯨꯡꯉꯥꯏꯇꯥꯕꯒꯤ ꯋꯥꯔꯖꯦ ꯇꯧꯔꯥꯒꯨꯝꯁꯤ ꯇꯣꯛꯑꯥꯖꯤꯅꯥ ꯈꯥꯝꯕ ꯂꯥꯛꯄꯥꯖꯤꯗ ꯑꯗꯨꯃꯥꯏ ꯇꯧꯔꯥꯒ ꯇꯣꯛꯄ ꯋꯥꯔꯖꯦ
ꯑꯗꯨꯗꯤ ꯋꯥꯔ ꯍꯧꯖꯤꯛ ꯐꯥꯎꯗꯥ ꯀꯥꯌꯥ ꯁꯨꯒꯦ ꯃꯣꯏ ꯇꯧꯔꯤꯖꯦ
ꯋꯥꯔꯖꯦ ꯊꯥꯢꯅꯗꯤ ꯌꯥꯝ ꯇꯧꯒ꯭ꯔꯦ ꯍꯧꯖꯤꯛ ꯐꯥꯎꯒꯤꯗꯤ ꯑꯅꯤ ꯑꯅꯤꯃꯨꯛ ꯑꯣꯏꯔꯝꯒꯅꯤ ꯑꯗꯨꯒ ꯂꯨꯐꯤ ꯑꯃꯨꯛ ꯋꯥꯠꯂꯤ
ꯀꯥꯔꯤ ꯀꯥꯔꯤ
ꯂꯨꯐꯤꯒꯤ ꯋꯥꯔ ꯑꯍꯨꯝ ꯋꯥꯠꯂꯤꯕ ꯂꯥꯛꯇꯣꯏꯕ
ꯀꯩꯒꯤꯅꯣ ꯍꯥꯏꯁꯤꯕꯣ
ꯎꯝ ꯂꯨꯐꯤꯖꯦ ꯃꯣꯏ ꯀꯩꯅꯣ ꯒꯥꯄ ꯁꯦ ꯐꯥꯒ꯭ꯔꯦꯗꯥꯅ ꯅꯨꯄꯤ ꯃꯄꯥ ꯃꯄꯨꯖꯦ ꯄꯥꯏꯔꯠꯀꯤ ꯕ꯭ꯔꯦꯛ ꯕꯦꯠ ꯁꯤꯅ ꯑꯗꯨꯒꯤ ꯊꯥꯗꯣꯛꯄ ꯈꯣꯊꯣꯛꯄ ꯂꯥꯛꯄ ꯂꯥꯛꯑꯅꯤ
ꯑꯅꯤ ꯁꯨꯕ ꯋꯥꯔ ꯗꯨꯅ ꯀꯥꯔꯤꯗꯥ ꯊꯣꯛꯈ꯭ꯔꯤꯕꯥ
ꯑꯅꯤ ꯁꯨꯕ ꯋꯥꯔ ꯖꯤꯅ ꯀꯔꯤꯇꯅꫭ ꯑꯥ ꯃꫭꯏ ꯄꯥꯏꯔꯁ ꯃꯌꯥꯝ ꯑꫭꯏꯇꯕ ꯃꯌꯥꯝꯗ ꯑꯗꯨ ꯑꯇꯨꯏ ꯃꯔꯛꯇ ꯊꫭꯔꯛꯄꯔ ꯀꯩꯅꫭꯝ ꯇꯧꯒꯤꯃꯤ ꯉꯥꯎꯔ‌ꯦ
ꯑꯗꯒꯤꯗꯤ ꯈꯥꯎ ꯀꯟꯕ ꯀꯔ‌ꯦꯛꯇꯔꯁꯤ ꯀꯔꯤꯅꫭꯁꯤꯅꯤ
ꯑꯥ ꯈꯥꯎ ꯀꯔꯛꯇꯔꯁ‌ꯦ ꯋꯥꯠ ꯄ‌ꯦꯠꯅ‌ꯦꯅ ꯑꯅꯤꯗꫭ ꯃꯥꯗꯤ ꯁꯤꯒꯔ‌ꯦ ꯑꯗꯨꯒ ꯀꯥꯏꯗꯩ ꯍꯧꯖꯤꯛ ꯍꯤꯡꯍꯧꯕꯗ ꯖꯥꯏꯗ‌ꯩ ꯀꯟꯕ ꯍꯥꯏꯔꯗꯤ ꯑꯝ ꯂꯨꯀꯤ ꯑꫭꯏꯗꫭꯅꯤ ꯂꯨꯀꯤ ꯖꯥꯏꯟꯗꫭ
ꯑꯝ ꯀꯔꯤꯒꯤ ꯀꯜꯂ‌ꯦ ꯍꯥꯏꯅꯤꯡꯉꯤꯅꫭ ꯀꯔꯤꯅꫭ
ꯑꯝ ꯃꯥꯖ‌ꯦ ꯃꯥꯖ‌ꯦ ꯏꯄꯤꯁꫭꯠꯁ‌ꯦ ꯃꯥꯏ ꯉꯥꯔꯥꯡ ꯅꯥꯍꯥꯟꯗ ꯊꫭꯂꯛꯇ ꯉꯥꯏꯃꯤꯅ ꯄꯛꯅꯗꯤ ꯈꯪꯗ‌ꯦ ꯑꯗꫭ ꯁꯨꯝ ꯀꯩꯅꫭ ꯃꯆꯤꯠ ꯃꯆꯤꯠ ꯀꯩꯍꯥꯏꯅꯤ ꯍꯤꯟꯑꫭꯏ ꯀꯩꯑꫭꯏ ꯄꯤꯕꯗꯨꯗ ꯃꯥꯖꯤ ꯈꯥꯎ ꯀꯜꯂꯤꯖ‌ꯦ ꯖꯥꯏ ꯃꯌꯥꯝꯗꫭ ꯑꯗꯨꯒ ꯖꯥꯏꯟ ꯃꯌꯥꯝꯗꯨꯒ ꯋꯥꯔꯖ‌ꯦ ꯑꯗꯨꯝ ꯍꯧꯋ‌ꯦꯕ ꯃꯥꯖ‌ꯦ
ꯎꯝ
ꯍꯥꯏꯗꯤ ꯎꯝ ꯑꯩꯅꫭ ꯁꯟ ꯒꫭꯠꯅ‌ꯦꯅꯁꯨ ꯖꯪꯅꯩꯕ
ꯎꯝ ꯍꯝ
ꯑꯗꯩ ꯑꯗꯒꯤ ꯃꯖ‌ꯦ ꯖꯥꯏꯟ ꯃꯌꯥꯝꯗꯨꯗꯩ ꯖꯥꯏꯟ ꯃꯌꯥꯝꯗꯨꯗꯒꯤ ꯃꯥꯅꯃꯨꯛ ꯍ‌ꯦꯟꯅ ꯏꯆꯧ ꯆꯥꯎꯔꯤꯅ‌ꯦꯕ ꯖꯥꯏꯟꯗꫭ ꯑꯥ ꯃꯈꯥ ꯑꯟꯗꯔꯒꫪꯥꯎ ꯍꯥꯏꯇꯔ‌ꯦꯅ‌ꯦ ꯃꫭꯏ ꯂ‌ꯦꯕ‌ꯦꯟꯗꯨꯒꯤ ꯍꯤꯡꯆꯥ ꯑ‌ꯦꯜ ꯕꯥꯞꯁꯦ ꯃꯊꯪꯛꯇ ꯆꯤꯡ ꯃꯊꯛ ꯀꯨꯝꯕ ꯍꯥꯏꯇꯥꯏ ꯑꯗꯨꯃꯥꯏ ꯋꯥꯡꯕ ꯃꯐꯝꯗ ꯂꯩꯕꯅ‌ꯦꯕ
ꯎꯝ
ꯑꯨꯝ ꯍꯥꯏꯖꯤꯅ ꯍꯧꯖꯤꯛꯀꯤ ꯁꯤꯅ ꯃꯈꯥꯗ ꯂꯩꯔꯤꯅ‌ꯦꯕ
ꯎꯝ
ꯇꯨꯏꯗꯤ ꯄꯨꯟꯖꯜ ꯂꯩꯕꯁ‌ꯦ ꯃꯖꯨ ꯈꯥꯏ ꯀꯜꯂ‌ꯦ ꯀꯟꯅꯩ ꯇꯧꯖꯤꯛ ꯐꯥꯎꯒꯤꯗꯤ
ꯑꫭ ꯑꯗꯨꯇꯤ ꯍꫭꯂꯨꯐꯤꯒꯤ ꯃꯥꯒꯤ ꯃꫭꯏ ꯁꯤꯞꯇ ꯏꯍꯥꯟ ꯍꯥꯟꯅꯥ ꯌꯥꯎꯃꯤꯟꯅꯕꯗ ꯀꯥꯅ ꯀꯥꯅ ꯁꯤꯒ‍꯭ꯔꯥꯒ‌ꯦ
ꯀꯅꯥꯝ ꯁꯤꯗ‍꯭ꫪꯤ
ꯑ‌ꯦ
ꯃꯤꯗꯤ ꯃꯤꯟ ꯃ‌ꯦꯟ ꯀꯔ‌ꯦꯛ ꯇꯔꯅꯤ ꯁꯤꯗ‍꯭ꯔꯤ ꯑꯗꯩꯗꯤ ꯃꫭꯏꯗ ꯍꯧꯖꯤꯛ ꯐꯥꯎꯗ ꯃꫭꯏ ꯃꯌꯥꯝꯁ‌ꯦ ꯂꫭꯏ ꯂꫭꯏꯌ‌ꯦꯟ ꯑꫭꯏꯗꯅ
ꯎꯝ
ꯃꫭꯏ ꯃꯅꯨꯡꯁ‌ꯦ ꯀꯔ‌ꯦꯇꯔ ꯑꯝꯗꯤ ꯌꯥꯎꯋ‌ꯦꯕ
ꯀꯅꯥ
ꯍꯥꯏꯗꫭꯛꯇꯔꯤ ꯀꯅꯥꯝ ꯇꯥꯗ ꯈꯪꯗꯔꯤ
ꯍꯩꯃꯥ
ꯖꫭꯔꫭ ꯑꫭꯏꯔꯝꯕ ꯌꯥꯏꯁꯨ ꯈꯪꯅꯩ ꯖꫭꯔꫭꯁ‌ꯦ ꯂꯨꯐꯤꯅ ꯌꯥꯝ ꯊꯤꯅ ꯂꫭꯌ‌ꯦꯟ ꯑꫭꯏꯕ ꯃꯤꯅꯤꯗꯅ
ꯎꯝ
ꯇꫭ ꯃꯥ ꯑꫭꯏꯔꯝꯕ ꯌꯥꯏꯅ ꯈꯜꯂꯤ
ꯅꯥꯃꯤꯗꫭ ꯃꯟꯗ꯭ꯔꫭ
ꯅꯃꯤꯖ‌ꯦ ꯃꯟꯕꯨꯗꯤ ꯃꯜꯂ‌ꯦ ꯑꯗꫭ ꯑꫭꯏꯔꫭꯏ ꯃꯥꯗꯤ
ꯀꯩꯒꯤ
ꯅꯥꯃꯤꯖ‌ꯦ ꯍꯥꯏꯗꯤ ꯃꯩ ꯑꯔꯂꫭꯡꯅꯅ‌ꯦ ꯅꯃꯤ ꯐꯥꯕ ꯃꯤꯗꫭ ꯀꯩꯅꫭ ꯂꯨꯐꯤꯅ ꯀꯟꯕꯤꯒꯤ ꯇ‌ꯦꯅ
ꯑꯝ
ꯑꯗꯨꯏꯅꯤ ꯑꯗꯨꯏꯗꯤ ꯑꯗꯨꯖꯨꯅꯠꯇꯅ ꯃꫭꯏꯖ‌ꯦ ꯅꯟꯃꯤꯁꯤꯅ ꯃꫭꯏꯗ ꯊꯥꯖꯕ ꯊꯝꯈꯤꯕ ꯂꯨꯐꯤꯗ
ꯀꯩꯒꯤꯅꫭ ꯖꫭꯔꫭꯃꯜꯂꯤꯁ‌ꯦ
ꯖꫭꯔꫭꯖ‌ꯦ ꯑꯥ ꯃꯌꯥꯝ ꯃꫭꯏꯍꯖꯤꯠ ꯐꯥꯎꯗ ꯃꫭꯁ‌ꯦ ꯇꯤꯝꯖ‌ꯦ ꯍꯧꯖꯤꯛ ꯐꯥꯎꯗ ꯁꯨꯝ ꯄꯨꯜꯂꯛꯄꯖꯤꯗ ꯃꫭꯏꯌ‌ꯦꯟ ꯃꯥꯅ ꯂꫭꯌ‌ꯦꯟ ꯌꯥꯝꯊꯤꯅ ꯑꫭꯏꯗꯅ
ꯑꯗꯨꯗꯃꯛꯇ
ꯅꯇꯦ ꯑꯇꯩ ꯀꯦꯔꯦꯛꯇ꯭ꯔ ꯖꯦ ꯈꯔ ꯍꯥꯏꯗꯤ ꯉꯣꯟꯗ ꯁ꯭ꯀꯦꯝ ꯏꯧꯕꯤ ꯅꯨꯄꯤꯗ ꯁ꯭ꯀꯦꯝ ꯇꯧꯕ ꯇ꯭ꯔꯦꯇꯔ ꯑꯪꯏꯕ ꯍꯨꯟꯇꯣꯛꯄꯤꯔꯝꯕ ꯈꯣꯠꯄꯤꯔꯝꯕ ꯌꯥꯝ ꯇꯧꯋꯦꯕꯥ꯫ ꯑꯗꯨ ꯇꯧꯕꯖꯤꯗ ꯃꯣꯏ ꯑꯇꯩꯗꯤ ꯂꯣꯏ ꯇꯧꯒ꯭ꯔꯦ ꯖꯣꯔꯣꯗꯤ ꯇꯧꯗꯦꯕ꯫
ꯑꯣ
ꯅ ꯑꯃ ꯍꯥꯏꯒꯤꯕ ꯁꯇ꯭ꯔꯣꯡꯒꯦꯁ ꯁ꯭ꯋꯣꯔꯗꯃꯦꯟ ꯑꯣꯏꯅꯕ ꯑꯦꯅꯤ ꯇꯧꯒꯅꯤꯅ ꯍꯥꯏꯒꯥꯕ꯫
ꯑꯣ꯫
ꯑꯦꯝꯗꯣ ꯆꯨꯝꯅꯕ ꯑꯏꯃꯗꯣ ꯐꯪꯅꯥꯕ ꯑꯗꯨꯒꯤ ꯑꯗꯨꯃꯥꯏꯅ ꯌꯥꯝ ꯍꯥꯏꯅꯩ ꯃꯤꯒꯩꯅ ꯈꯪꯗꯦ꯫
ꯀꯔꯤꯅꯣꯅꯦ ꯍꯥꯏꯁꯤꯕꯣ꯫
ꯃꯣꯏꯒꯤ ꯑꯃ ꯀꯩꯅꯣꯝ ꯍꯥꯏꯕꯅꯤꯅꯦ ꯋꯥꯟ ꯄꯤꯁꯀꯤ ꯊꯤꯑꯣꯔꯤ ꯍꯥꯏꯕ꯭ꯔ ꯀꯩꯅꯣꯝ ꯍꯥꯏꯕꯅꯦ ꯀꯥꯎꯔꯦꯅꯦ
ꯑꯗꯨ ꯃꯌꯥꯝꯗꯣ ꯁꯨꯝ ꯌꯦꯡꯕ ꯀꯥꯟꯗ꯫ ꯀꯩꯅꯣꯖꯦ ꯎꯪ꯫ ꯀꯦꯕ꯫
ꯀꯔꯤ꯫
ꯑꯨꯝ ꯀꯥꯎꯔꯦꯅꯦ ꯀꯩꯅꯣꯝ ꯍꯥꯏꯕꯅꯤꯅꯦ꯫ ꯑꯦꯛꯁꯄ꯭ꯂꯦꯅꯦꯁꯟ ꯃꯌꯥꯝ ꯂꯩꯕꯅꯦꯕ꯫
ꯑꯨꯝ꯫
ꯑꯗꯨꯗ ꯖꯣꯔꯣꯖꯦ ꯖꯣꯔꯣꯅ ꯑꯣꯏꯔꯛꯄ ꯌꯥꯏ ꯀꯥꯏꯅ ꯌꯥꯝ ꯌꯥꯎꯕꯅꯦ ꯑꯗꯨꯗ꯫
ꯑꯣꯍꯣ꯫ ꯌꯥꯝ ꯊꯤꯅ꯫ ꯑꯗꯨꯅꯦ ꯍꯥꯏꯔꯛꯑꯣ ꯍꯥꯏꯔꯣ꯫
ꯌꯨꯇꯨꯕꯇ ꯌꯥꯝ ꯊꯦꯡꯉꯩꯌꯦꯕ꯫
ꯑꯨꯝ꯫
ꯃꯈꯣꯟ ꯐꯖꯅ ꯇꯥꯗꯤꯌꯦ ꯅꯪ꯫ ꯑꯝꯇ ꯁꯦꯡꯅ ꯍꯥꯏꯌꯣ
ꯋꯥꯟ ꯄꯤꯁꯀꯤ ꯑꯦꯛꯁꯄ꯭ꯂꯦꯅꯦꯁꯟ ꯀꯩꯀꯥ ꯇꯧꯕꯖꯦ꯫
ꯎꯝ
ꯑꯃ ꯊꯦꯡꯅꯒꯤꯕ꯫ ꯑ ꯋꯥꯟ ꯋꯥꯟ ꯊ꯭ꯔꯇꯤꯐꯥꯏꯐ ꯑꯥꯋ꯭ꯔꯔꯥ ꯋꯥꯟ ꯑꯥꯋ꯭ꯔ ꯀꯌꯥꯃꯨꯛ ꯊ꯭ꯔꯇꯤꯟ ꯑꯥꯋ꯭ꯔꯔꯥ ꯀꯌꯥꯃꯨꯛ ꯑꯣꯏꯕꯅꯦ꯫ ꯑꯦꯛꯁꯄ꯭ꯂꯦꯅꯦꯁꯟ꯫ ꯑꯗꯨ ꯑꯗꯨꯗ ꯂꯣꯏ ꯌꯥꯏꯅꯦ ꯑꯗꯨꯗ ꯃꯤꯝꯁꯁꯨ ꯊꯣꯛꯄꯅꯦ ꯑꯗꯨꯒꯤ ꯑꯦꯛꯁꯄ꯭ꯂꯦꯅꯦꯁꯟ ꯋꯥꯟ ꯄꯤꯁ ꯌꯦꯡꯗ꯭ꯔꯁꯨ ꯌꯥꯔꯦ ꯁꯤꯗ ꯂꯣꯏ ꯂꯩꯔꯦ ꯑꯦꯛꯁꯄ꯭ꯂꯦꯅꯦꯁꯟ ꯫
ꯁꯤꯖꯟ ꯇꯨ ꯖꯦ ꯍꯧꯒ꯭ꯔꯕꯣ ꯑꯃꯨꯛ꯫
ꯁꯤꯖꯟ ꯇꯨ ꯁꯤꯖꯟ ꯂꯩꯇꯦ ꯋꯥꯟ ꯄꯤꯁꯀꯤꯗꯤ
ꯀꯩꯅꯣ ꯑꯃ ꯂꯣꯏꯒ꯭ꯔꯤ ꯂꯪꯏꯒ꯭ꯔꯦ ꯀꯥꯏꯅ ꯇꯧꯅꯒꯤ
ꯑ ꯕ꯭ꯔꯦꯛ ꯂꯧꯕꯒꯤ꯫
ꯕ꯭ꯔꯦꯛ ꯂꯧꯕꯩ ꯑꯣꯏꯔꯦ꯫
ꯑ꯫
ꯀꯔꯤꯅꯣꯅꯦ ꯍꯥꯏꯁꯤꯕꯣ
ꯎꯝ
ꯑꯗꯨꯗꯣ ꯃꯥꯒꯤ ꯄꯣꯊꯥꯕ ꯍꯥꯏꯇꯥ ꯃꯥꯏ ꯍꯥꯅꯨꯔꯦꯗꯅ ꯇꫭꯛꯆꯥꯔꯒꯦ ꯍꯥꯏꯕꯒꯤ ꯇꯥꯏꯞꯇ ꯄꯔꯦꯝ ꯂꯩꯔꯦ ꯑꫭꯖꯗꯨꯁꯨ ꯅꯥꯕ ꯈꯣꯠꯄ ꯇꯧꯕ ꯕꯔ꯭ꯦꯛ ꯂꯧꯕ ꯏꯅꯤꯃꯦꯁꯟꯗꯁꯨ ꯐꯖꯔꯛꯅꯕ
ꯅꯪ ꯀꯂ꯭ꯥꯁ ꯀꯌꯥꯗꯒꯤ ꯍꯧꯔꯒꯦ ꯑꯁꯤ ꯌꯦꯡꯕ
ꯎꯝ ꯀꯂꯥꯁ ꯀꯌꯥꯅꫭ ꯅꯥꯏꯟꯗꯩ ꯑꯣꯏꯔꯝꯃꯅꯤ ꯑꯩ ꯅꯠꯇꯦ ꯑꯥꯠ ꯁꯤꯛ ꯁꯨꯋꯥꯏꯗꯩ ꯀꫭꫪꫭꯅ ꯃꯇꯝꯗꯩ
ꯕꯥ ꯐꯖꯔꯦꯅꯦ ꯑꯗꯨꯗꯤ
ꯊꯥ ꯃꯔꯤꯗꯔ ꯍꯥꯞꯇꯥ ꯃꯔꯤꯗꯔꯥ ꯀꯌꯥꯅꯣꯝ ꯑꯥ ꯏꯄꯤꯁꯣꯗ ꯋꯥꯟꯗꯩꯅ ꯋꯥꯟ ꯊꯥꯑꯣꯖꯟ ꯅꯥꯏꯟ ꯅꯥꯏꯟ ꯅꯥꯏꯟ ꯇꯔꯤꯄꯟ ꯅꯥꯏꯟ ꯗꯨ ꯐꯥꯎ ꯂꫭꯏꯁꯤꯂꯦ ꯍꯥꯞꯇꯥ ꯃꯔꯤ ꯃꯉꯥꯗ
ꯏ ꯀꯔꯤꯅꯣ ꯍꯥꯏꯖꯤꯕꯣ ꯊꯥ ꯑꯃꯗ
ꯅꯠꯇꯦ ꯍꯞꯇꯥ ꯃꯔꯤ ꯃꯉꯥ ꯁꯨꯃꯥꯏꯟ ꯁꯤꯗ
ꯋꯥ
ꯀꯣꯔꯣꯅꯥ ꯃꯅꯨꯡꯒꯤꯗꯣ
ꯀꯔꯤꯅꯣꯅꯦ ꯍꯦꯟꯃꯟꯗꯔꯣ ꯑꯗꯨꯗꯤ
ꯍꯞꯇꯥ ꯍꯥꯏꯕ ꯅꯠꯇꯦꯍꯦ ꯍꯞꯇꯥ ꯍꯥꯏ ꯁꯣꯏꯔꯦ
ꯊꯥ ꯑꯃ
ꯎꯝ ꯊꯥ ꯑꯍꯨꯝ ꯃꯔꯤ ꯁꯨꯃꯥꯏꯅ ꯊꯥ ꯃꯔꯤ ꯃꯉꯥ ꯁꯨꯃꯥꯏꯅ
ꯑꯣ ꯑꯣ ꯑꯣ ꯑꯗꯨꯅꯦꯕ
ꯑꯗꯨꯅꯦ ꯍꯥꯏꯖꯦ ꯀꯔꯤꯅꯣꯅꯦ ꯁꯤꯅꯤ ꯑꯗꯒꯤꯗꯤ ꯃꯣꯏ ꯋꯥꯟ ꯄꯤꯁꯁꯤ ꯀꯔꯝꯀꯥꯟ ꯂꯣꯏꯅꯤ ꯍꯥꯏꯅꯒꯦ
ꯍꯤꯟ ꯃꯤꯕꯗꯣ ꯂꯨꯀꯤ ꯊꯣꯜꯂꯦꯗꯅ꯫ ꯃꯣꯏ ꯅ ꯄꯤ ꯖꯤ ꯂꯣꯏꯗꯧꯔꯦ ꯅꯗꯤ ꯂꯧꯅꯔꯦ ꯍꯧꯖꯤꯛ ꯍꯨꯖꯤꯛꯀꯤ ꯁꯤꯞꯇꯣ ꯑꯗꯨꯗ ꯉꯥꯏꯔꯦ ꯗꯨ꯫
ꯑꯣ ꯑꯣ ꯑꯣ ꯑꯗꯨꯗꯤ ꯍꯨꯖꯤꯛꯀꯤ ꯋꯥꯔ ꯑꯃ ꯂꯥꯛꯇꯣꯏꯖꯤ ꯑꯗꯨ ꯂꯣꯏꯔꯦ ꯂꯣꯏꯔꯦ꯫